ꯑꯣ ꯇꯥꯕ꯭ꯔꯥ ꯎꯝ
ꯀꯩꯗꯧꯔꯤꯅꯣ
ꯑꯩꯁꯦ ꯍꯣꯁꯄꯤꯇꯥꯜꯗ ꯂꯩꯕꯀꯣ
ꯀꯅꯥ ꯅꯥꯔꯒꯦ
ꯑꯩꯈꯣꯏ ꯑꯪꯀꯜ ꯑꯃ ꯅꯥꯕ
ꯑꯣ
ꯅꯪ ꯅꯪꯗꯤ ꯀꯩꯗꯧꯔꯤꯅꯣ
ꯑꯩꯗꯤ ꯍꯤꯞꯄꯒ ꯂꯩꯗ ꯐꯣꯟ ꯌꯦꯡꯉꯒ
ꯎꯝ
ꯆꯥꯛꯇꯤ ꯆꯥꯔꯕꯣ
ꯆꯥꯛ ꯆꯥꯕ ꯂꯣꯏꯕꯗ ꯉꯥꯏꯔꯦ ꯀꯨꯏꯗ꯭ꯔꯤ
ꯑ ꯊꯦꯡꯉꯦ꯫ꯍꯦ
ꯑꯩꯈꯣꯏ ꯗꯥꯛꯇꯔꯗ ꯂꯩꯕꯅꯤꯅ ꯁꯤꯟꯅ ꯁꯤꯟꯅꯔꯒ ꯆꯥꯕ
ꯑꯣ ꯑꯗꯨꯗꯤ ꯂꯥꯝ ꯃꯝꯅꯤꯅꯦ
ꯆꯥꯈ꯭ꯔꯦ ꯍꯧꯖꯤꯛꯄꯨꯗꯤ
ꯑꯁ ꯑꯣ
ꯉꯁꯥꯏ ꯆꯥ ꯊꯛꯄꯒꯤꯀꯣ ꯑꯗꯨ ꯆꯥꯛ ꯂꯥꯝꯗꯕꯗꯨꯗ ꯊꯦꯡꯅ ꯆꯥꯛꯅꯕ
ꯑꯣ ꯀꯩ ꯏꯟꯖꯥꯡ ꯆꯥꯔꯒꯦ
ꯉꯁꯤꯗꯤ ꯀꯩꯅꯣ ꯊꯣꯡꯕ ꯆꯥꯏ ꯇꯤꯟ ꯐꯤꯁ ꯍꯣꯁꯄꯤꯇꯥꯜꯗ
ꯍꯋꯥꯏ ꯌꯥꯝ ꯁꯥꯒꯟ ꯃꯅꯨꯡꯅꯤ
ꯆꯥꯏꯌꯦ ꯑꯗꯨ ꯑꯩꯅ ꯆꯥꯅꯤꯡꯗꯕ ꯀꯩꯅꯣ ꯑꯍꯥꯎꯕꯗꯤ ꯑꯗꯨꯝ ꯃꯔꯥꯡ ꯀꯥꯏꯈ꯭ꯔꯦ ꯑꯩꯅ ꯂꯩꯕꯗꯨꯛ ꯁꯤꯒ ꯐꯥꯏꯚ ꯀꯨꯝꯕ ꯁꯨꯔꯅꯤ ꯐꯥꯏꯚ ꯗꯦꯖꯀꯨꯝꯕ
ꯑꯣ
ꯅꯨꯃꯤꯗꯥꯡꯗꯅ ꯑꯍꯥꯎꯕ ꯄꯤꯖꯕ
ꯑꯍꯥꯎꯕꯨꯁꯨ ꯆꯃꯟꯂꯗꯤ ꯍꯥꯥꯎ ꯇꯕꯅꯦ
ꯑꯗꯨꯅꯦ ꯆꯥꯅꯤꯡꯗꯦ ꯇꯟꯕꯅꯦ ꯃꯔꯛ ꯃꯔꯛꯇ ꯆꯥꯅꯉꯥꯏꯒꯦ
ꯆꯝꯊꯣꯡꯒꯨꯝꯕ ꯃꯔꯛ ꯃꯔꯛꯇ ꯆꯥꯕꯅ ꯍꯥꯎꯕꯅꯤ
ꯎꯝ ꯑꯩꯒꯤꯁꯦ ꯕꯦꯛꯒ꯭ꯔꯥꯎꯟ ꯂꯥꯡꯕ꯭ꯔꯥ
ꯈꯔꯥ ꯈꯔꯥ ꯃꯈꯣꯜ ꯇꯥꯏ
ꯑꯗꯨꯗꯤ ꯁꯤ ꯏꯁꯤꯡ ꯅꯪꯒꯤ ꯈꯣꯟꯖꯦꯜꯗꯣ
ꯎꯝ
ꯀꯣ ꯁꯥꯎ ꯀꯟꯃꯟꯕꯒꯤꯔ ꯑꯩꯅ ꯊꯥꯕꯗꯣ
ꯈꯟꯗꯅ ꯂꯥꯎꯁꯄꯤꯀꯔ ꯊꯝꯕꯥꯩꯔ
ꯑꯣ ꯐꯔꯦ ꯍꯧꯖꯤꯛ ꯇꯥꯗ꯭ꯔꯦ ꯑꯃꯨꯛ
ꯑꯣ ꯑꯩ ꯁꯥꯎ ꯀꯟꯃꯟꯕꯒꯤ ꯑꯣꯏꯔꯝ ꯑꯩꯅ ꯕꯣꯂꯨꯝ ꯂꯩꯈꯠꯄꯗꯣ ꯐ꯭ꯔꯥꯍꯤ ꯈ꯭ꯔꯕ ꯑꯣꯏꯔꯝ ꯎꯝ
ꯁꯤꯁꯇꯔ ꯀꯧꯗꯣꯏꯔꯥ ꯑꯗꯨꯒ ꯀꯃꯥꯏ ꯇꯧꯗꯣꯏꯔꯥ ꯈꯡꯗꯦ ꯆꯍꯤ ꯀꯌꯥꯃꯨꯛꯛꯇꯤ ꯁꯈ꯭ꯔꯦ
ꯔꯦꯟ ꯑꯣꯏꯅ ꯀꯧꯅꯔꯁꯤ ꯀꯩꯅꯣ
ꯃ ꯌꯥꯏꯌꯦ ꯑꯗꯨꯅ ꯏꯆꯝ ꯆꯝꯅꯀꯦ ꯑꯉꯥꯡ ꯊꯣꯅꯥꯑꯣ ꯑꯣꯏꯍꯟꯒꯦꯔꯥ ꯑꯍꯟ ꯑꯣꯏꯒꯔꯥ ꯅꯡꯗꯤ ꯀꯥꯏꯗ ꯂꯩꯕ꯭ꯔꯥ ꯈꯨꯟꯗ ꯑꯗꯨꯝ ꯂꯩꯕ꯭ꯔꯥ
ꯑꯩ ꯁꯤꯗꯂꯑꯩꯗ
ꯍꯥ
ꯈꯨꯟꯗꯁꯨ ꯂꯩꯕꯁꯨ ꯌꯥꯎꯋꯦ ꯃꯔꯛꯇ
ꯑꯣ ꯅꯣꯏꯒꯤꯗꯗꯤ ꯋꯦꯗꯔ ꯀꯃꯥꯏꯅ ꯇꯧꯋꯦ ꯁꯥꯕ꯭ꯔꯥ ꯏꯡꯕ꯭ꯔꯥ
ꯑꯁ ꯁꯥꯕꯅꯦ ꯑꯩꯈꯣꯏ ꯔꯣꯝꯗꯗꯤ
ꯑꯗꯣ ꯑꯩꯈꯣꯏꯗꯁꯨ ꯌꯥꯝ ꯁꯥꯏ ꯑꯗꯨꯕꯨ ꯔꯨꯝ ꯃꯅꯨꯡꯗ ꯐꯦꯟ ꯊꯥꯔꯒ ꯂꯩꯕꯅꯦ ꯃꯄꯥꯟ ꯊꯣꯛꯄ ꯐꯡꯗꯕꯅꯤꯅ ꯁꯥꯏ ꯏꯉꯦ ꯒꯌꯥꯃꯤꯟ ꯇꯥꯟꯁꯦ
ꯑꯣ ꯑꯁ ꯁꯥꯕꯅꯤ ꯍꯟꯗꯛ ꯁꯤ ꯋꯤꯟꯇꯔꯁꯨ ꯑꯦ ꯀ꯭ꯂꯥꯏꯃꯦꯠꯁꯨ ꯆꯦꯟꯖ ꯇꯧꯕꯒꯤꯀꯣ
ꯃꯤꯅꯗꯤꯀꯣ ꯑꯩꯒ ꯋꯥꯔꯤ ꯁꯥꯟꯅꯕ ꯃꯤꯁꯤꯡꯅꯗꯤ ꯅꯣꯡ ꯆꯨꯑꯦꯗ ꯍꯥꯏꯕ ꯑꯩꯈꯣꯏꯗꯗꯤ ꯁꯨꯡꯆꯨ ꯆꯨꯗꯕ
ꯑꯩꯈꯣꯏꯗꯤ ꯅꯨꯡꯁꯥ ꯁꯥꯔꯤ
ꯑꯣ ꯍꯣꯏꯌꯦ ꯑꯗꯨꯝ ꯈꯝꯃꯒ ꯑꯗꯨꯝ ꯉꯅꯥꯏꯔꯒ ꯂꯩꯕꯗꯣ ꯕꯣꯔꯤꯡ ꯆꯨꯕꯗꯨꯗ ꯑꯩꯅ ꯀꯣꯜ ꯇꯧꯔꯛꯑꯣ
ꯋꯥꯔꯤꯔꯤꯁ ꯅꯥꯕꯅ ꯅꯨꯡꯉꯥꯏꯕꯅꯦ ꯐꯝꯕ ꯁꯉꯣ
ꯑꯥ ꯋꯥꯔꯤ ꯁꯅꯥꯁꯅꯥꯔꯒꯥꯀꯣ
ꯎꯝ ꯐꯣꯜ ꯌꯦꯡꯃꯂꯥꯁꯨ ꯌꯦꯡꯅꯤꯡ ꯗꯦꯕꯥ
ꯑꯩꯗꯤ ꯐꯣꯟ ꯁꯨꯡ ꯌꯦꯡ ꯌꯦꯡꯅꯤꯡꯗꯦ
ꯍꯥꯏꯗꯤ ꯑꯁ ꯑꯗꯨꯝ ꯌꯦꯡꯉꯨ
ꯑꯦꯔ ꯄꯁ ꯑꯃ ꯊꯅꯂꯒꯅꯦ
ꯑꯥ
ꯑꯗꯨꯝ ꯀꯩꯅꯣ ꯇꯧꯈ꯭ꯔꯕ ꯏꯁꯩ ꯇꯥꯔꯒ ꯑꯗꯨꯝ ꯇꯨꯝꯈ꯭ꯔꯅꯤ ꯍꯧꯖꯤꯛꯀꯥꯟꯗꯤ ꯇꯨꯝꯕ ꯐꯡꯗ꯭ꯔꯤꯅꯦ ꯗꯣꯛꯇꯔꯗ ꯂꯩꯇ꯭ꯔꯤꯉꯩ ꯑꯗꯨꯗꯤ ꯄꯨꯡ ꯅꯥꯏꯟ ꯑꯩꯠ ꯑꯗꯨꯋꯥꯏꯗ ꯍꯧꯒꯠꯂꯝꯃꯅꯤ
ꯍꯣꯁꯄꯤꯇꯥꯜ ꯆꯄꯁꯦ ꯋꯥꯕꯅꯤꯍ
ꯋꯥꯏꯌꯦ
ꯊꯕꯛ ꯇꯧꯔꯁꯨꯀꯣ ꯋꯥꯕꯅꯦ ꯀꯩꯒꯤꯅꯣ ꯈꯡꯗꯦ
ꯌꯥꯝ ꯂꯨꯝꯕ ꯊꯕꯛꯇꯤ ꯇꯧꯗꯦ ꯑꯗꯨꯑꯣꯏꯁꯨ
ꯑꯣ
ꯇꯨꯝꯕ ꯑꯣꯛꯇꯕ ꯑꯗꯨꯒ ꯐꯝꯃꯟꯕ ꯑꯗꯨꯃꯥꯏꯅ ꯇꯧꯕꯒꯤꯀꯣ ꯑꯗꯨꯗ ꯋꯥꯕꯅꯦ
ꯑꯣꯏ ꯃꯥꯇ ꯑꯗꯨꯝ ꯃꯤ ꯌꯥꯝ ꯂꯥꯏꯌꯦꯡꯕ ꯂꯥꯛꯄꯒꯤꯁꯨ ꯑꯣꯏꯕ
ꯑꯩꯈꯣꯏꯅ ꯑꯥꯏ ꯁꯤ ꯌꯨꯗ ꯑꯣꯏꯕꯒꯤ ꯈꯔ ꯁꯥꯐꯕ ꯋꯥꯅꯤ
ꯑꯣ ꯌꯥꯝ ꯀꯟꯅ ꯁꯦꯔꯤꯌꯁ ꯑꯣꯏ ꯃꯥꯜꯂꯤꯅꯦ
ꯎꯝ ꯑꯣꯏꯔ
ꯏꯃꯨꯀꯥ ꯐꯔꯛꯀꯅꯤꯗ
ꯍꯣꯏꯌꯦ ꯐꯕ ꯉꯥꯏꯕꯗ ꯁꯤꯗꯧꯔꯦ ꯑꯩꯈꯣꯏ
ꯋꯥꯂꯤꯕꯒꯤ ꯑꯣꯏꯔꯝꯅꯤ ꯀꯦ ꯈꯨꯇꯥꯛꯇ ꯐꯔꯣ ꯍꯥꯏꯔꯗꯤ ꯌꯥꯔꯣꯏ ꯀꯩꯅꯣ
ꯎꯝ ꯃꯥꯁꯦ ꯏꯝꯐꯥꯜꯗꯁꯨ ꯀꯨꯏꯅ ꯂꯩꯈ꯭ꯔꯕꯅꯦꯕ ꯃꯣꯏꯅ ꯌꯥꯔꯣꯏ ꯍꯥꯏꯕꯒꯤ ꯑꯩꯈꯣꯏꯒꯤ ꯁꯤꯗ ꯂꯥꯛꯈ꯭ꯔꯕ ꯑꯩꯈꯣꯏꯒꯤ ꯗꯤꯁꯇ꯭ꯔꯤꯛ ꯍꯣꯁꯄꯤꯇꯥꯜꯗ
ꯑ ꯎꯝ
ꯁꯤꯁꯔꯗꯤ ꯃꯆꯤ ꯃꯅꯥ ꯀꯌꯥ ꯔꯥ
ꯑꯍꯨꯝꯁꯨ
ꯁꯃꯥꯟꯅꯩꯍꯦ ꯃꯆꯤꯡꯗꯤ ꯅꯨꯄꯥ ꯀꯌꯥ ꯅꯨꯄꯤ ꯀꯌꯥ
ꯑꯥ
ꯅꯨꯄꯥ ꯀꯌꯥ ꯅꯨꯄꯤ ꯀꯌꯥ
ꯑꯩꯈꯣꯏ ꯅꯨꯄꯥ ꯌꯥꯎꯗꯦ ꯅꯨꯄꯤ ꯉꯥꯛꯇꯅꯤ
ꯑꯁ ꯑꯗꯨꯅ ꯐꯈ꯭ꯔꯦ ꯅꯨꯄꯤꯈꯣꯏꯅ ꯍꯦꯟꯅ ꯐꯕ꯭ꯔꯦ ꯅꯪꯅ ꯀꯌꯥ ꯁꯨꯕ
ꯑꯩꯅ ꯑꯍꯟ
ꯑꯣ
ꯅꯣꯏꯗꯤ
ꯑꯩꯈꯣꯏꯅ ꯑꯍꯨꯝ ꯁꯏ ꯑꯩꯈꯣꯏꯁꯨ ꯑꯗꯨꯒ ꯅꯨꯄꯤ ꯅꯨꯄꯤ ꯑꯅꯤ ꯅꯨꯄꯥ ꯑꯃ ꯅꯨꯄꯥꯅ ꯐꯥꯔꯁ ꯑꯣꯏꯔꯦ ꯑꯗꯨꯒ ꯑꯩꯅ ꯃꯌꯥꯏ ꯑꯗꯨꯒ ꯏꯅꯥꯎ ꯅꯨꯄꯤ ꯑꯃ ꯂꯩꯔꯤ
ꯑꯣ
ꯎꯝ ꯑꯗꯨꯏꯗꯤ ꯑꯍꯟ ꯑꯣꯏꯕꯅꯤꯅ ꯐꯟ ꯑꯣꯏꯕꯅꯤꯅ ꯈꯔꯗꯤ ꯀꯩꯅꯣ ꯇꯧꯔꯝꯈ꯭ꯔꯅꯤ
ꯑꯍꯜ ꯑꯣꯏꯔꯁꯨ ꯃꯊꯥꯗꯤ ꯁꯥꯕꯅꯤꯍꯦ
ꯎꯝ ꯃꯊꯥ ꯁꯥꯔꯝꯒꯅꯤ ꯃꯔꯝꯗꯤ ꯑꯔꯨꯕ ꯋꯥ ꯂꯥꯛꯄ ꯀꯥꯟꯗ ꯑꯍꯟꯅꯦꯅ ꯑꯍꯟꯈꯣꯟꯗ ꯑꯗꯨꯝ ꯍꯥꯏꯔꯝꯒꯅꯦꯕ
ꯍꯣꯏ ꯑꯩꯈꯣꯏ ꯃꯃꯥ ꯕꯄꯥꯗꯒꯤ ꯍꯦꯟꯅ ꯃꯣꯏꯒꯤ ꯃꯊꯛꯇꯗꯤ ꯑꯩꯈꯣꯏ ꯑꯍꯟ ꯈꯣꯏꯅꯤꯅꯀꯣ
ꯎꯝ ꯑꯗꯨꯒꯤ ꯈꯜꯂꯗꯤ ꯑꯩꯈꯣꯏꯗꯤ ꯎꯝ ꯑꯗꯨꯒꯨꯝꯕ ꯋꯥꯔꯤꯗꯤ ꯄꯥꯛꯅ ꯀꯩꯅꯣ ꯇꯧꯗꯦ
ꯍ ꯑꯗꯨꯗꯤ ꯌꯥꯝ ꯅꯨꯡꯉꯥꯏ
ꯑꯩꯈꯣꯏꯗꯤ ꯃꯔꯛꯇꯅꯤꯅꯀꯣ
ꯃꯔꯛꯇ ꯂꯩꯕ ꯍꯣꯏ ꯂꯝꯍꯦꯟ ꯃꯅꯦ
ꯎꯝ ꯑꯩꯗꯤ ꯑꯇꯣꯝ ꯃꯤꯕꯤꯁꯨ ꯑꯣꯏꯅꯤꯡꯗꯦ ꯑꯍꯟꯁꯨ ꯑꯣꯏꯅꯤꯡꯗꯦ ꯑꯗꯨꯝ ꯃꯌꯥꯏꯗ ꯂꯩꯅꯤꯡꯉꯤ
ꯑꯁ ꯃꯥ ꯑꯗ ꯑꯁ ꯀ ꯂꯝ ꯌꯥ ꯑꯃꯅꯤꯅꯦ
ꯈꯪꯗꯦ ꯍꯦꯟꯕ꯭ꯔ ꯍꯦꯟꯗꯕ꯭ꯔꯥ
ꯈꯔ ꯒ꯭ꯟ ꯇꯥꯕꯁꯨ ꯌꯥꯎꯋꯀꯣ ꯇꯥꯗꯕꯁꯨ ꯌꯥꯎꯋꯤ ꯑꯍꯟꯁꯨꯅꯦ ꯑꯇꯣꯝꯕꯤꯁꯨꯅ ꯆꯞ ꯃꯥꯟꯅꯩ
ꯑꯇꯣꯝꯕꯁꯤꯡꯅ ꯑꯃꯨꯛꯀ ꯎꯝ ꯅꯤꯡꯕ ꯊꯨꯡꯕ ꯑꯩꯈꯣꯏꯒꯤ ꯐꯦꯃꯤꯂꯤꯒꯤ ꯋꯥꯔꯤꯅꯤꯀꯣ ꯃꯤ ꯑꯇꯣꯞꯄꯒꯤꯗꯤ ꯈꯪꯗ꯭ꯔꯦ ꯅꯤꯡ ꯊꯨꯝꯕ ꯈꯔ ꯋꯥꯠꯂꯦ ꯑꯍꯟꯁꯨ ꯑꯃꯨꯛꯀ ꯔꯦꯁꯄꯣꯟꯁꯤꯕꯜ ꯄꯨꯔꯤꯉꯩꯗ ꯌꯥꯝ ꯋꯥꯏꯗꯦ ꯃꯊꯥ ꯁꯥꯏꯗꯅ ꯑꯗꯨꯒ ꯃꯌꯥꯏꯅ ꯑꯩ ꯈꯪꯗꯦ ꯂꯣꯏꯔꯦ ꯑꯩꯗꯤ ꯑꯗꯨꯝ ꯇꯧꯋꯦ ꯑꯩ ꯈꯪꯗꯦꯅ
ꯑꯍꯟꯒ ꯑꯇꯣꯝꯕꯤꯒꯁꯦ ꯈꯔ ꯀꯩꯅꯣ ꯇꯧꯒꯅꯤ ꯃ ꯌꯥ ꯍꯥꯏꯗꯤ ꯈꯔ ꯗꯔꯀꯥꯔ ꯑꯣꯏꯔꯦ ꯀꯥꯏꯅ ꯃꯣꯏ ꯇꯧꯖꯔꯁꯅꯤ ꯀꯥꯏꯅ ꯈꯟꯗꯣꯛꯑꯦꯕ
ꯑꯇꯣꯝꯕꯅ ꯑꯇꯣꯝꯕꯤ ꯈꯈꯣꯏꯅ ꯑꯃꯨꯛꯀ ꯃꯣꯏꯗꯤ ꯂꯥꯁ ꯑꯣꯏꯕꯅꯤꯅꯀꯣ ꯍꯣꯏ ꯐꯦꯃꯤꯂꯤ ꯑꯇꯣꯞꯄꯗꯗꯤ ꯑꯇꯣꯝꯕꯤꯅꯀꯣ ꯅꯨꯡꯉꯥꯏꯕ ꯍꯦꯟꯕꯁꯨ ꯌꯥꯎꯋꯤ ꯃꯔꯝꯗꯤ ꯑꯉꯥꯡ ꯑꯣꯏꯔꯤ ꯑꯉꯥꯡ ꯑꯣꯏꯔꯤ ꯍꯥꯏꯔꯒ ꯀ
ꯑꯩꯁꯨ ꯃꯌꯥꯏ ꯑꯣꯏꯅꯤꯡꯉꯦ ꯑꯁ ꯃꯣꯏ ꯑꯍꯥꯟꯕ ꯀ ꯑꯣꯏꯅ ꯄ ꯄꯩꯁꯥ ꯅꯤꯔꯁꯨ ꯅꯨꯡꯉꯥꯏꯔꯦ ꯑꯃ ꯑꯣꯏꯔꯁꯨ ꯅꯨꯡꯉꯥꯏꯔꯤ ꯀꯩꯅꯣ
ꯌꯥꯏꯃꯗꯤ ꯅꯨꯡꯉꯥꯏꯗꯤ ꯅꯨꯡꯉꯥꯏꯌꯦ
ꯅꯨꯡꯉꯥꯏ
ꯑꯗꯨꯗ
ꯁꯨꯜꯂꯝ ꯐꯝꯕ
ꯅꯝ ꯍꯤꯟꯗꯕꯅꯤ ꯍꯦ
ꯑꯩꯗꯤ ꯈꯪꯗꯦ ꯑꯩꯗꯤ ꯅꯅꯥꯎꯕꯤꯁꯦ ꯃꯔꯛ ꯃꯔꯛꯇ ꯇ ꯍꯕ ꯏꯟꯗꯕꯁꯨ ꯃ ꯑꯉꯥꯡ ꯑꯣꯏꯔꯤꯦꯗ
ꯆꯍꯤ ꯇꯔꯥꯗꯤ
ꯀ꯭ꯂꯥꯁꯇꯣ ꯇꯦꯟ ꯔꯤꯗꯤꯡꯒꯨꯝꯕꯅ ꯅꯦꯛꯁ ꯏꯌꯥꯔ ꯊꯥꯔꯣꯏ
ꯎꯝ ꯑꯗꯨꯑꯣꯏꯗꯤ ꯅꯪꯁꯨ ꯈꯔꯗꯤ ꯑꯉꯥꯡ ꯑꯣꯏꯀꯗꯧꯃꯣꯅꯦ
ꯑꯩꯗꯤꯣ ꯑꯩꯔꯣ ꯑꯉꯥꯡ ꯑꯣꯏꯔꯤꯣ ꯑꯩꯈꯣꯏ ꯃꯃꯥ ꯕꯕꯥ ꯑꯩꯈꯣꯏꯅ ꯌꯨꯝ ꯉꯟꯇꯥꯀꯥꯟ ꯊꯣꯛꯄꯩ
ꯑꯣ
ꯃꯣꯏꯗꯤꯦ ꯃꯤ ꯀꯌꯥ ꯁꯨꯒꯦ ꯁꯤꯕꯂꯤꯡ ꯀꯌꯥ ꯁꯨꯒꯦ
ꯍꯥꯥ
ꯁꯤꯤꯕꯂꯤ
ꯑꯩꯈꯣꯏ ꯑꯍꯨꯝꯅꯦ ꯑꯩꯒꯤ ꯏꯅꯥꯎꯅꯨꯄꯤꯗꯣ ꯑꯗꯨꯅ ꯂꯥꯁ ꯑꯣꯏꯌꯦ ꯑꯩꯅ ꯃꯌꯥꯏꯅꯦ ꯑꯩꯈꯣꯏ ꯗꯗꯥ ꯑꯃ ꯂꯩꯌꯦ ꯑꯍꯟ ꯑꯣ ꯀꯅꯥꯁꯨ ꯀꯩꯅꯣꯁꯨ ꯏꯌꯥꯝꯕ ꯑꯩꯁꯨ ꯅꯨꯄꯤ ꯊꯤꯗ꯭꯭ꯔꯔꯤ ꯎꯝ
ꯄꯥꯈꯪ ꯁꯥꯕꯅ ꯐꯠꯇ꯭ꯔꯣ ꯅꯨꯄꯤ ꯊꯔꯗ ꯍꯌꯦꯡꯉ ꯑꯁ ꯑꯩ ꯅꯨꯄꯤꯒꯤꯅꯤ ꯀꯥꯏꯅ ꯅꯣꯏ ꯑꯩꯒꯤ ꯇꯧꯔꯔꯣꯏ ꯀꯩꯅꯣ
ꯑꯥ ꯑꯗꯨꯒꯀꯣ ꯕ꯭ꯔꯥꯗꯔꯕꯨꯣ ꯏꯌꯥꯝꯕꯒꯨꯝꯕꯁꯦ ꯑꯅꯤꯒꯨꯝꯕ ꯁꯨꯕꯁꯦ ꯌꯥꯝ ꯋꯥꯏꯑꯦ ꯑꯃꯈꯛꯇ ꯁꯨꯕꯅ ꯐꯩ ꯃꯔꯝꯗꯤ ꯑ ꯑꯃ ꯑꯅꯤ ꯁꯨꯔꯗꯤ ꯑꯁ ꯃꯉꯣꯟꯗ ꯑꯣꯏꯅ ꯍꯥꯏꯌꯣ ꯃꯉꯣꯟꯗ ꯑꯣꯏꯅ ꯍꯥꯏꯌꯣ ꯑꯗꯨꯝ ꯍꯥꯏꯒꯅꯤꯀꯣ ꯑ ꯑꯃꯈꯛꯇꯅꯤꯅ ꯑꯩꯅ ꯇꯧꯗꯕ ꯌꯥꯗꯦꯀꯣ ꯍꯥꯏꯅ ꯑꯗꯨꯝ ꯂꯩꯈ꯭ꯔꯦꯗꯅ
ꯎꯝ
ꯑꯩꯗꯤ ꯑꯃꯅ ꯑꯃꯅ ꯄꯥꯝꯃꯦ ꯍꯧꯖꯤꯛ ꯑꯃ ꯂꯩꯕꯗꯣ ꯑꯗꯨꯅ ꯌꯥꯈ꯭ꯔꯦ
ꯑꯃꯈꯛꯇ ꯂꯩꯔꯤꯅꯤꯅ ꯆꯥꯛꯊꯣꯛꯄꯁꯨ ꯇꯧꯋ
ꯎꯝ ꯑꯩꯈꯣꯏꯒꯤꯗꯨꯗꯗꯤꯀꯣ
ꯇꯥꯎꯗꯔꯔꯕ꯭ꯔꯣ
ꯇꯧꯗꯦ ꯑꯩꯈꯣꯏꯒꯤ ꯏꯃꯥꯈꯣꯏꯅꯀꯣ ꯄꯤꯛꯂꯤꯉꯩꯗꯒꯤꯀꯣ ꯑꯩꯈꯣꯏ ꯑꯩꯉꯣꯟꯗ ꯐꯨꯕꯗꯒꯤ ꯍꯦꯟꯅꯀꯣ ꯑꯩꯒꯤ ꯏꯌꯥꯝꯕꯉꯣꯟꯗ ꯐꯨꯕꯅꯦ ꯑꯁ ꯄꯨꯜꯂꯒꯒ ꯐꯨꯕꯅꯦ ꯈꯔ ꯉꯥꯎꯁꯤꯟꯅꯕꯒ ꯑꯩꯈꯣꯏ ꯑꯩꯉꯣꯟꯗꯅꯀꯣ ꯈꯔ ꯐ꯭ꯔꯤ ꯊꯥꯗꯣꯛꯏꯕ ꯐ꯭ꯔꯤ ꯊꯥꯗꯣꯛꯦꯗꯤ ꯂꯩꯗꯅ ꯃꯤꯅꯗꯤ ꯅꯨꯄꯥꯃꯈꯛꯇꯅꯦ ꯅꯨꯡꯁꯤꯕ ꯌꯥꯝ ꯂꯨꯅ ꯂꯩꯗꯅ
ꯎ ꯑꯗꯨꯃꯥꯏꯅ ꯇꯧꯕ ꯃ ꯁꯨꯝ ꯂꯩꯕꯅꯦ
ꯇꯦ ꯑꯗꯨꯒꯤ ꯃꯥꯗꯤ ꯏꯌꯥꯝꯕꯗꯤ ꯃꯁꯥ ꯃꯇꯣꯝꯇꯅ ꯂꯦꯞꯄ ꯉꯝꯈ꯭ꯔꯦ ꯑꯩꯈꯣꯏꯗꯤ ꯏꯃꯥꯈꯣꯏꯅ ꯑꯗꯨꯝ ꯀꯩꯅꯣ ꯇꯧꯔꯤꯉꯩꯗ ꯃꯤ ꯑꯣꯏꯍꯧꯗ꯭ꯔꯦꯕ
ꯑꯣꯏꯕꯖꯥꯠꯅꯤ ꯂꯝ ꯍꯦꯟꯕꯁꯨ ꯂꯩ ꯑꯐꯕꯁꯨ
ꯑꯩꯈꯣꯏꯗꯤ ꯅꯨꯄꯥꯅ ꯍꯦꯟꯅ ꯒ꯭ꯌꯥꯟ ꯇꯥꯏꯌꯦ ꯅꯨꯄꯤ ꯈꯣꯏꯅ ꯒ꯭ꯌꯥꯟ ꯇꯥꯗꯦ
ꯑꯁ ꯅꯪꯁꯨ ꯒ꯭ꯌꯥꯟ ꯇꯥꯔꯝꯃꯔꯣꯏ ꯑꯗꯨꯗꯤ
ꯃꯠꯇꯦ ꯏꯂ ꯏꯅꯦ ꯒ꯭ꯌꯥꯟ ꯇꯥꯕ ꯍꯥꯏꯗꯤ ꯁ꯭ꯇꯗꯤ ꯂꯥꯏꯔꯤꯛꯀꯨꯝꯕ ꯇꯝꯕꯗꯁꯨ ꯀꯩꯅꯣ ꯇꯧꯕꯗꯁꯨ ꯃꯤꯅꯗꯤ ꯑꯁ ꯅꯨꯄꯥ ꯑꯃꯈꯛꯇꯅꯤ ꯉꯥꯎ ꯁꯤꯟꯅꯔꯝꯒꯅꯤ ꯈꯣꯠꯅ ꯃꯥꯗꯤ ꯑꯗꯨꯝ ꯎꯝ ꯑꯗꯨ ꯃꯥꯅ ꯍꯦꯟꯅ ꯒ꯭ꯌꯥꯟ ꯇꯥꯔꯒꯀꯣ
ꯑꯥ
ꯃꯔꯝ ꯃꯣꯛꯄ ꯍꯦꯜꯂꯦꯕ ꯅꯨꯄꯤ ꯈꯣꯏꯅ ꯑꯃꯨꯛ ꯀꯅꯔ ꯊꯕꯛ ꯑꯃ ꯇꯧꯔꯁꯨ ꯈꯥꯡꯕ ꯀꯟꯗꯕꯗꯣ
ꯑꯣ ꯍꯣꯏꯖꯗꯥ ꯂꯩ ꯁꯤꯅꯤꯅ ꯀꯥꯏꯅ ꯇꯧꯕ ꯇꯧꯕ ꯑꯣꯏꯔꯝ
ꯑꯁ ꯁꯨꯐꯨ ꯐꯨꯗꯕꯅꯦꯕ ꯑꯩꯈꯣꯏ ꯑꯩꯉꯣꯟꯗ ꯑꯩꯈꯣꯏ